ꯍꯜꯂꯣ
ꯀꯩ ꯂꯩꯔꯦ ꯇꯥꯏꯌꯦ ꯇꯥꯏꯌꯦ
ꯑꯣ
ꯀꯔꯤ ꯂꯩꯔꯒꯦ
ꯑꯁ ꯑꯩꯁꯤꯅ ꯅꯉꫭꯟꯗ ꯅꯣꯏꯗꯤ ꯅꯍꯥꯟ ꯀꯣꯏꯕꯒ ꯌꯥꯝ ꯆꯠ ꯃꯥꯜꯂꯦ ꯑꯗꯨꯗ ꯀꯨꯏꯅꯦ ꯅꯣꯏꯒꯤ ꯏꯁꯇꯦꯇꯁꯇꯣ ꯑꯩꯅ ꯀꯔꯥꯏꯗꯅꯣ ꯅꯣꯏ ꯆꯠꯂꯤꯗꯣ ꯃꯐꯝꯗꯣ ꯌꯥꯝ ꯐꯖꯩ ꯑꯩꯁꯨ ꯆꯠꯅꯤꯡꯗꯅ ꯐꯪꯉꯛꯏꯅꯤꯅꯦ ꯀꯌꯥ ꯀꯃꯥꯏꯅ ꯇꯧꯕꯅꯣ ꯃꯐꯝꯗ ꯀꯥꯏꯗꯅ ꯄꯩꯁꯥꯅ ꯀꯌꯥꯝ ꯆꯠ ꯆꯪꯈꯤꯒꯦ ꯈꯣꯠꯄꯅꯅ
ꯑꯣ ꯑꯗꯨꯒꯤ ꯑꯣꯏꯔꯣꯏ ꯑꯗꯨꯒꯤ ꯃꯐꯝꯗꯣ ꯌꯥꯝ ꯐꯖꯕꯅꯦ ꯅꯪ ꯆꯠꯂꯒ ꯈꯪꯅꯤ ꯑꯩ ꯈꯪꯉꯕꯅꯤ ꯑꯗꯨꯒꯤꯗꯨ ꯅꯪ ꯅꯪ ꯀꯩꯅꯣ ꯇꯧꯔꯕꯅꯤ ꯅꯪ ꯆꯠꯅꯤꯡꯉꯝꯒꯅꯤ ꯍꯥꯏꯕꯁꯦ ꯑꯗꯨꯏꯗꯣ ꯀꯩꯅꯣ ꯇꯧꯋꯦ ꯈꯔꯕꯨꯗꯤ ꯂꯥꯞꯄꯤꯕ ꯃꯐꯝꯗꯣ ꯑꯗꯨꯒꯤꯗꯣ ꯃꯣꯏꯒꯤꯁꯤ ꯐꯥꯝ ꯑꯣꯏꯔ ꯃꯥꯜꯂꯦꯕꯀꯣ ꯐꯥꯔꯝꯁꯤꯗ ꯃꯣꯏꯅꯅꯦ ꯑꯩꯈꯣꯏꯒꯤ ꯑꯦꯄꯜ ꯊꯥꯕ ꯍꯥꯏꯇꯥꯔꯦ ꯑꯦꯄꯜ ꯊꯥꯕꯗꯨꯒꯤ ꯑꯦꯄꯜꯗꯨꯒꯤ ꯃꯌꯥꯏꯁꯤꯗ ꯑꯦꯄꯜ ꯑꯀꯣꯏꯕꯁꯤꯗ ꯑꯦꯄꯜ ꯊꯥꯔꯒ ꯃꯌꯥꯏꯁꯤꯗ ꯃꯣꯏꯅ ꯑꯩꯈꯣꯏꯒꯤ ꯀꯩꯅꯣꯁꯦ ꯄꯨ꯭ ꯄꯨꯈꯤꯔꯤ ꯑꯃ ꯂꯩꯕ ꯍꯥꯏꯇꯥꯔꯦ ꯄꯨꯈ꯭ꯔꯤꯁꯨ ꯌꯥꯝ ꯌꯥꯝ ꯄꯨꯈ꯭ꯔꯤꯁꯤ ꯄꯨꯈ꯭ꯔꯤꯁꯤꯗꯁꯨ ꯑꯩꯈꯣꯏꯒꯤ ꯃꯣꯏꯅ ꯌꯥꯝ ꯐꯖꯅ ꯍꯥꯏꯗꯤ ꯅꯥꯄꯤ ꯀꯩꯀꯩꯗꯣ ꯐꯖꯅ ꯀꯛꯑꯒ ꯑꯗꯨꯃꯥꯏꯅ ꯁꯦꯝꯕ ꯑꯣꯏꯗꯣꯏꯅꯦꯕ ꯃꯣꯏꯒꯤꯁꯦ ꯑꯗꯨꯣ ꯍꯥꯏꯗꯤ ꯐꯣꯇꯣꯗꯨꯁꯨ ꯌꯥꯝ ꯐꯖꯩ ꯃꯣꯏꯗꯣ ꯃꯌꯥꯝꯅ ꯐꯣꯇꯣ ꯀꯥꯞꯄꯒꯤ ꯑꯣꯏꯅ ꯀꯩꯅꯣ ꯇꯧꯅꯩ ꯂꯥꯛꯅꯔꯤꯅꯤ ꯇꯧꯔꯤꯗꯣ ꯑꯗꯣ ꯑꯩꯈꯣꯏꯁꯨ ꯍꯥꯟꯅ ꯀꯩꯝꯇ ꯀꯩꯅꯣ ꯇꯧꯕ ꯅꯠꯇꯦꯗ ꯇꯧꯔꯤꯗꯣ ꯑꯗꯨꯝ ꯈꯨꯗꯛꯇ ꯆꯠꯂꯁꯤ ꯆꯠꯂꯁꯤ ꯍꯥꯏꯔꯒ ꯑꯗꯨꯃꯥꯏꯅ ꯆꯠꯈꯤꯕꯅꯤꯗ ꯇꯧꯔꯤꯗꯣ ꯑꯗꯨꯏꯗꯣ ꯑꯩꯈꯣꯏꯒꯤ ꯃꯔꯨ ꯑꯣꯏꯅ ꯃꯣꯏꯒꯤꯗ ꯑꯦꯄꯜ ꯐꯥꯝꯅꯦꯕ ꯇꯧꯔꯤꯁꯦ ꯑꯩꯈꯣꯏꯒꯤ ꯁꯦꯝ ꯊꯥꯕ ꯍꯥꯏ ꯇꯥꯔꯦ ꯣꯀꯥꯟꯁꯤꯗ ꯁꯦꯝ ꯊꯥꯔꯒ ꯃꯌꯥꯏꯁꯤꯗ ꯃꯣꯏꯅ ꯑꯩꯈꯣꯏꯒꯤ ꯄꯨꯈ꯭ꯔꯤꯁꯤꯗ ꯑꯩꯈꯣꯏꯒꯤ ꯉꯥꯁꯦ ꯑꯩꯈꯣꯏꯒꯤ ꯆꯥꯕ ꯌꯥꯕ ꯉꯥꯗꯤ ꯅꯠꯇꯕ ꯃꯌꯥꯝ ꯑꯣꯏꯅ ꯐꯥꯝꯗ ꯆꯥꯅꯕ ꯉꯥ ꯇꯧꯅꯔꯤꯕꯁꯦ ꯑꯁꯤꯒꯨꯝꯕ ꯉꯥꯗꯤ ꯅꯠꯇꯕ ꯑꯩꯈꯣꯏꯒꯤ ꯀꯩꯅꯣꯒꯤ ꯐꯖꯕꯒꯤ ꯉꯥ ꯑꯣꯏꯅ ꯍꯥꯏꯇꯥꯔꯦ ꯐꯖꯕꯒꯤ ꯉꯥ ꯃꯈꯜ ꯃꯈꯜ ꯑꯩꯈꯣꯏ ꯑꯦꯀ꯭ꯋꯥꯔꯤꯌꯝꯗ ꯊꯝꯕ ꯂꯩꯗꯅ ꯉꯥ ꯑꯉꯥꯡꯕ ꯃꯆꯨꯒꯤ ꯉꯥ ꯑꯗꯒꯤ ꯑꯩꯈꯣꯏꯒꯤ ꯃꯃꯩꯒꯁꯤꯦ ꯑꯩꯈꯣꯏꯒꯤ ꯀꯩꯅꯣ ꯇꯧꯕ ꯃꯃꯩꯒꯁꯤ ꯌꯥꯝ ꯆꯥꯎꯅ ꯄꯥꯟꯕ ꯑꯩꯈꯣꯏꯒꯤ ꯃꯁꯥꯒꯥꯁꯦ ꯑꯩꯈꯣꯏꯒꯤ ꯐꯖꯅ ꯄꯥꯟꯕ ꯃꯁꯛ ꯌꯦꯡꯕꯗ ꯍꯦꯛ ꯌꯦꯡꯕꯗ ꯐꯖꯕ ꯑꯩꯈꯣꯏꯒꯤ ꯀꯩꯅꯣꯗ ꯉꯥ ꯍꯥꯏꯇꯥꯔꯦ ꯑꯁꯨꯝꯕ ꯉꯥꯁꯤꯅꯦꯕ ꯃꯣꯏꯅ ꯍꯧꯖꯤꯛ ꯌꯣꯛꯑꯒ ꯊꯝꯃꯤꯁꯦ ꯑꯗꯨꯗꯨꯅ ꯍꯧꯖꯤꯛꯀꯤ ꯉꯥꯁꯤꯁꯨ ꯃꯌꯥꯏꯁꯤꯗ ꯂꯩꯔꯒ ꯌꯥꯝꯅ ꯐꯖꯕ ꯑꯃ ꯑꯣꯏꯕ ꯑꯗꯨꯅꯤ ꯇꯧꯔꯤꯁꯦ ꯄꯩꯁꯥ ꯅꯨꯡꯁꯥꯗꯤ ꯀꯩꯁꯨ ꯌꯥꯝꯅ ꯆꯪꯗꯕꯅꯤꯗ ꯍꯥꯏꯗꯤ ꯑꯩꯈꯣꯏ ꯆꯥꯕ ꯊꯛꯄꯗꯨꯕꯨꯗꯤ ꯑꯥꯗ ꯆꯠꯂꯒ ꯑꯗꯨꯝ ꯑꯩꯈꯣꯏꯗꯣ ꯁꯤꯗꯒꯤ ꯊꯣꯡꯕ ꯊꯥꯛꯑꯒ ꯑꯗꯨꯃꯥꯏꯅ ꯇꯧꯔꯒ ꯄꯨꯔꯦ ꯑꯗꯨꯗꯨꯒ ꯀꯩꯁꯨ ꯄꯩꯁꯥ ꯅꯨꯡꯁꯥꯗꯤ ꯌꯥꯝꯅ ꯀꯩꯅꯣ ꯇꯧꯕꯤꯕ ꯅꯠꯇꯦꯗ ꯆꯪꯕ ꯅꯠꯇꯦꯗ ꯑꯗꯨꯅꯤ ꯇꯧꯔꯤꯁꯦ ꯅꯪ ꯆꯠꯅꯤꯡꯉꯤꯔꯣ ꯑꯗꯨꯒꯤ ꯃꯐꯝꯗꯣ
ꯍꯣꯏ ꯑꯩꯗꯣ ꯆꯠꯅꯤꯡꯕ ꯅꯣꯏꯅ ꯆꯠꯄ ꯎꯕꯗꯗ ꯃꯐꯝꯗꯣ ꯌꯥꯝꯅ ꯌꯥꯝꯅ ꯏꯪ ꯆꯤꯛꯄꯁꯨ ꯃꯥꯟꯕ ꯑꯗꯨꯗꯒꯤ ꯑꯀꯣꯏꯕꯗꯖꯒ ꯏꯁꯤꯡꯉꯣ ꯀꯔꯤ ꯎ ꯄꯥꯝꯕꯤꯒ ꯍꯧꯔꯒ ꯂꯩꯕꯗꯣ ꯌꯥꯝ ꯅꯨꯡꯉꯥꯏꯗꯧ ꯃꯥꯟꯕ ꯑꯗꯨ ꯆꯠꯅꯤꯡꯕꯅꯦ ꯑꯗꯣ ꯆꯠꯄꯗꯤ ꯐꯦꯃꯤꯂꯤ ꯑꯣꯏꯅ ꯑꯗꯨꯝ ꯆꯠꯂꯁꯨ ꯌꯥꯕ꯭ꯔꯥ ꯏꯃꯥꯟꯅꯕ ꯏꯃꯥꯟꯅꯕ ꯄꯨꯜꯂꯁꯨ ꯌꯥꯕ꯭ꯔꯥ ꯃꯤ ꯃꯁꯤꯡ ꯑꯀꯛꯅꯕꯤꯒ ꯂꯩꯕ꯭ꯔꯥ ꯃꯣꯏꯗꯨꯕꯨ
ꯑꯗꯨꯒꯨꯝꯕꯗꯤ ꯂꯩꯇꯦꯗ ꯀꯩꯁꯨ ꯑꯩꯈꯣꯏꯅ ꯆꯠꯅꯤꯡꯕ ꯃꯤꯒ ꯑꯗꯨꯝ ꯆꯠꯄ ꯌꯥꯏꯗ ꯑꯩꯈꯣꯏ ꯅꯍꯥꯟ ꯆꯠꯄꯗꯨꯁꯨ ꯑꯩꯁꯨ ꯏꯃꯨꯡ ꯃꯈꯩꯒ ꯑꯗꯨꯃꯥꯏꯅ ꯆꯠꯄꯅꯤ ꯍꯥꯏꯗꯤ ꯏꯃꯨꯡ ꯃꯈꯩꯒ ꯆꯠꯄꯅꯦ ꯑꯗꯨꯁꯨ ꯍꯥꯏꯗꯤ ꯅꯨꯃꯤꯠꯇꯣ ꯑꯩꯈꯣꯏꯒꯤ ꯕꯕꯥꯍꯣꯏ ꯃꯣꯏꯁꯨ ꯗꯨꯀꯥꯟ ꯍꯥꯡꯗꯕ ꯅꯨꯃꯤꯠ ꯑꯣꯏꯕ ꯃꯣꯏꯁꯨ ꯃꯣꯏꯁꯨ ꯗꯨꯀꯥꯟ ꯁꯨꯇꯤ ꯑꯣꯏꯕ ꯅꯨꯃꯤꯠ ꯑꯣꯏꯕ ꯅꯨꯃꯤꯠꯇꯣ ꯑꯗꯨꯒꯤꯗꯨꯗ ꯑꯩꯈꯣꯏ ꯃꯈꯩꯗꯣ ꯑꯦ ꯁꯤꯗꯤ ꯆꯥꯛ ꯑꯃ ꯆꯥꯁꯤꯔꯥꯅ ꯇꯧ ꯍꯥꯏꯅꯕ ꯑꯩꯈꯣꯏꯒꯤ ꯏꯃꯨꯡ ꯃꯈꯩꯗꯣ ꯑꯩꯈꯣꯏ ꯀꯀꯥꯋꯣꯏ ꯑꯗꯨꯝ ꯆꯥꯎꯋꯏ ꯑꯗꯒꯤ ꯑꯩꯈꯣꯏ ꯑꯉꯥꯡ ꯃꯈꯩꯗꯨꯒ ꯇꯧꯔꯒ ꯑꯗꯨꯗꯨꯗ ꯀꯩꯅꯣ ꯑꯗꯨꯗꯨꯗ ꯑꯦ ꯆꯥꯛ ꯆꯥꯁꯤ ꯄꯣꯠꯁꯤ ꯉꯁꯤꯗꯤ ꯃꯌꯥꯝ ꯂꯣꯏꯅ ꯁꯨꯇꯤ ꯑꯣꯏꯅꯕꯅꯤꯅ ꯗꯨꯀꯥꯟꯁꯨ ꯆꯠꯅꯗꯕꯅꯤꯅ ꯑꯦ ꯆꯥꯛ ꯆꯥꯥꯁꯦꯅ ꯍꯥꯏꯅꯕ ꯑꯗꯨ ꯆꯥꯛ ꯆꯥꯔꯗꯤ ꯑꯩꯈꯣꯏꯁꯦ ꯆꯥꯛꯁꯤ ꯀꯗꯥꯏꯗ
ꯍꯜꯂꯣ ꯇꯥꯔꯤꯕꯣ
ꯍꯧꯖꯤꯛꯀꯥꯟ ꯑꯩꯈꯣꯏꯒꯤ ꯑꯦꯄꯜ ꯐꯥꯔꯝꯗꯣ ꯑꯗꯨꯗ ꯆꯠꯁꯦꯅ ꯍꯥꯏꯅꯔꯒ ꯑꯗꯨꯃꯥꯏꯅ ꯀꯣꯛ ꯆꯠꯄꯅꯤꯗ ꯇꯧꯔꯤꯁꯦ ꯑꯗꯨꯝ ꯑꯗꯨꯒ ꯊꯣꯡꯕ ꯊꯥꯛꯄꯗꯨꯗꯤ ꯑꯗꯨꯝ ꯊꯣꯡ ꯉ ꯑꯩꯈꯣꯏ ꯅꯨꯡꯊꯤꯜ ꯑꯣꯏ ꯅꯨꯃꯤꯗꯥꯡ ꯑꯣꯏ ꯄꯨꯂꯞ ꯄꯨꯟꯁꯤꯜꯂꯒ ꯑꯗꯨꯃꯥꯏꯅ ꯆꯥꯔꯒ ꯇꯧꯔꯔꯦ ꯑꯗꯣ ꯑꯩꯈꯣꯏ ꯏꯃꯨꯡꯒꯤ ꯃꯤ ꯀꯩꯅꯣꯃꯨꯛ ꯆꯠꯄꯅꯤ ꯑꯩꯈꯣꯏ ꯒꯥꯔꯤ ꯑꯅꯤ ꯆꯠꯄꯅꯦ ꯒꯥꯔꯤ ꯑꯅꯤ ꯆꯠꯄꯅꯤ ꯃꯤꯗ ꯃꯤꯒ ꯇꯔꯥ ꯈꯔ ꯍꯦꯜꯂꯝꯒꯅꯤ ꯑꯉꯥꯡꯒ ꯄꯥꯔꯒ ꯑꯗꯨꯃꯥꯏꯅ ꯇꯧꯔꯒ ꯆꯠꯄꯅꯤ ꯃꯐꯝꯗꯨ ꯌꯥꯝ ꯅꯨꯡꯉꯥꯏꯕ ꯑꯣꯏ ꯅꯪꯁꯨ ꯑꯗꯨꯝ ꯆꯠꯂꯨ ꯆꯠꯂꯒꯅꯦ ꯑꯩꯅ ꯑꯩꯅ ꯍꯥꯏꯔꯤꯕꯁꯤꯗꯒꯤ ꯍꯦꯟꯅ ꯐꯖꯅ ꯈꯪꯉꯅꯤ ꯑꯗꯨ ꯂꯝꯕꯤ ꯀꯔꯤ ꯀꯔꯤꯗꯨꯗꯤ ꯍꯌꯦꯡ ꯅꯪ ꯆꯠꯂꯀꯥꯟꯗꯣ ꯑꯗꯨꯀꯥꯟꯗ ꯑꯩ ꯑꯗꯨꯝ ꯍꯥꯏꯔꯛꯀꯦ ꯅꯪ ꯂꯝꯕꯤ ꯀꯔꯤ ꯀꯔꯤ ꯈꯪꯗꯕ ꯈꯣꯠꯇꯕ ꯑꯗꯨꯃꯥꯏꯅ ꯇꯧꯔꯛꯄ ꯇꯥꯔꯒꯁꯨ ꯅꯪꯗꯤ ꯆꯠꯂꯗꯤ ꯀꯅꯥ ꯀꯅꯥ ꯆꯠꯃꯤꯟꯅꯒꯦ ꯈꯜꯂꯤꯅꯣ
ꯑꯩ ꯈꯪꯗ꯭ꯔꯤꯅꯦ ꯏꯃꯥꯟꯅꯕꯤ ꯀꯩꯀꯥ ꯆꯠꯂꯒꯦꯅ ꯈꯜꯂꯤꯦ ꯅꯣꯏꯅ ꯆꯠꯄꯗꯁꯨ ꯍꯧꯕꯤꯔꯝꯗ꯭ꯔꯦ ꯍꯧꯔꯝꯃꯨ ꯌꯥꯗ꯭ꯔꯣ ꯑꯩꯁꯨ ꯑꯗꯨꯝ ꯆꯠꯅꯤꯡꯉꯤ ꯈꯪꯉꯤꯗꯨꯕꯨ ꯅꯣꯏꯁꯨ ꯍꯝꯛꯇ ꯍꯧꯔꯝꯗ꯭ꯔꯦꯅꯦ ꯀꯥꯎꯔꯕ꯭ꯔꯥ ꯈꯪꯗꯦ ꯂꯥꯞꯅ ꯂꯩꯈꯤꯕꯁꯤꯗ
ꯑꯗꯨꯒꯤ ꯅꯠꯇꯦꯗ ꯍꯧꯔꯝꯗꯕꯒꯤ ꯅꯠꯇꯦꯗ ꯑꯩꯈꯣꯏ ꯏꯃꯥꯟꯅꯕꯤ ꯃꯈꯩ ꯆꯠꯄ ꯅꯠꯇꯕꯗꯨꯗ ꯑꯩꯈꯣꯏꯗ ꯏꯃꯨꯡ ꯃꯈꯩꯒꯤ ꯆꯠꯄꯗꯨꯗ ꯅꯣꯏꯗꯣ ꯆꯠꯄ ꯌꯥꯎꯅꯤꯡꯉꯣꯏꯗ꯭ꯔꯅ ꯑꯗꯨꯃꯥꯏꯅ ꯍꯧꯔꯝꯗꯕꯅꯤꯗ ꯑꯩꯈꯣꯏ ꯏꯃꯥꯟꯅꯕꯤ ꯃꯈꯩ ꯑꯃꯨꯛꯀ ꯆꯠꯂꯨꯁꯦ ꯅꯍꯥꯟꯗꯨꯗꯤ ꯏꯃꯨꯡ ꯃꯈꯩꯒ ꯆꯠꯂꯨꯕꯅꯦꯕ ꯑꯗꯨꯗꯨꯅ ꯑꯩꯈꯣꯏ ꯏꯃꯥꯟꯅꯕꯤ ꯃꯈꯩ ꯆꯠꯂꯗꯤ ꯍꯦꯟꯅ ꯑꯃꯨꯛ ꯅꯨꯡꯉꯥꯏꯅꯤ ꯑꯍꯟ ꯃꯈꯩꯒ ꯆꯠꯄꯗꯨꯗꯤ ꯅꯣꯛꯄꯗꯒꯤ ꯂꯥꯡꯕꯗꯒꯤ ꯅꯨꯡꯉꯥꯏꯇꯦꯕ ꯑꯗꯣ ꯑꯩꯈꯣꯏ ꯃꯈꯩ ꯆꯠꯄ ꯑꯣꯏꯇꯥꯥꯔꯒꯗꯤ ꯑꯩꯈꯣꯏ ꯇꯧꯅꯤꯡ ꯇꯧꯅꯤꯡꯕꯗꯣ ꯑꯗꯨꯃꯥꯏꯅ ꯇꯧꯋꯤ ꯃꯣꯏꯒꯤ ꯐꯣꯇꯣꯁꯨ ꯀꯥꯞꯄ ꯍꯩꯇꯕꯅꯤꯅ ꯑꯩꯒꯤ ꯐꯣꯇꯣ ꯐꯖꯕ ꯑꯃ ꯐꯥꯎꯕ ꯀꯥꯞꯄꯤꯔꯛꯇꯦ ꯇꯧꯔꯤꯁꯦ ꯑꯗꯣ ꯑꯩꯈꯣꯏ ꯃꯈꯩ ꯆꯠꯃꯤꯟꯅꯕ ꯑꯣꯏꯇꯥꯔꯗꯤ ꯚꯤꯗꯤꯑꯣꯒ ꯃꯇꯦꯛ ꯃꯇꯦꯛ ꯅꯝꯃꯒ ꯑꯩꯈꯣꯏꯗꯣ ꯐꯣꯇꯣꯒ ꯃꯌꯥꯝ ꯅꯝꯕ ꯌꯥꯕꯅꯤ ꯇꯧꯔꯤꯗꯣ ꯑꯗꯨ ꯃꯣꯏꯒꯤ ꯐꯣꯣ ꯑꯍꯟ ꯑꯣꯏꯕꯅꯤꯅ ꯐꯣꯇꯣꯁꯨ ꯀꯥꯞꯄ ꯍꯩꯇꯕꯅꯤꯅ ꯐꯣꯇꯣ ꯐꯖꯕ ꯑꯃꯐꯥꯎꯁꯨ ꯀꯥꯞꯄꯛꯇꯦ ꯑꯗꯒꯤ ꯈꯪꯗꯦ ꯑꯉꯥꯡꯁꯨ ꯌꯥꯎꯕꯅꯤꯅ ꯇꯧꯔꯤꯗ ꯆꯔꯥꯡꯅꯔꯒ ꯑꯣꯏꯅ ꯑꯗꯨꯃꯥꯏꯅ ꯇꯧꯋꯦꯕ ꯑꯗꯣ ꯑꯩꯈꯣꯏ ꯃꯁꯦꯟ ꯆꯠꯄ ꯑꯣꯏꯇꯥꯔꯒꯗꯤ ꯇꯔꯕꯨꯖꯀ ꯍꯩ ꯃꯍꯤꯒ ꯄꯨꯔꯒ ꯑꯗꯒꯤ ꯑꯩꯈꯣꯏꯒꯤ ꯃꯈꯟ ꯃꯈꯜ ꯆꯥꯅꯕ ꯀꯔꯤ ꯀꯔꯤ ꯑꯍꯥꯎ ꯑꯍꯥꯎꯕ ꯑꯆꯥꯄꯣꯠ ꯃꯌꯥꯝꯒ ꯄꯨꯔꯒ ꯑꯩꯈꯣꯏꯒꯤ ꯎꯍꯩ ꯋꯥꯍꯩ ꯃꯌꯥꯝ ꯄꯨꯔꯒ ꯃꯁꯛ ꯐꯖꯕ ꯎꯍꯩ ꯋꯥꯍꯩ ꯑꯗꯒꯤ ꯑꯩꯈꯣꯏꯒꯤ ꯀꯩ ꯆꯥꯅꯕꯁꯨ ꯑꯍꯥꯎ ꯑꯍꯥꯎꯕ ꯄꯨꯔꯒ ꯑꯗꯨꯃꯥꯏꯅ ꯑꯃꯨꯛꯀ ꯆꯠꯁꯤ ꯑꯩꯈꯣꯏ ꯃꯈꯩꯗꯣ ꯀꯩꯁꯨ ꯌꯥꯝ ꯂꯥꯞꯄꯗꯤ ꯅꯠꯇꯦꯗ ꯑꯩꯈꯣꯏ ꯑꯗꯨꯝ ꯆꯠꯄ ꯉꯝꯅꯤꯗ ꯑꯗꯣ ꯑꯩꯈꯣꯏ ꯈꯔ ꯑꯗꯨꯃꯥꯏꯅ ꯀꯩꯅꯣ ꯇꯧꯅꯔꯒ ꯒ ꯍꯥꯏꯅꯔꯒ ꯑꯗꯨꯃꯥꯏꯅ ꯆꯠꯁꯦ ꯑꯊꯨꯕꯤꯗ ꯑꯩꯁꯨ ꯆꯠꯂꯨꯔꯕꯅꯤꯅ ꯑꯩ ꯌꯥꯎꯔꯗꯤ ꯂꯝꯕꯤꯗ ꯀꯩꯅꯣ ꯇꯧꯅꯦꯕ ꯈꯪꯉꯅꯦꯕ ꯑꯩꯗꯤ ꯅꯣꯏꯗꯣ ꯍꯧꯛ ꯍꯧꯔꯛꯇꯦꯅ ꯅꯪꯅ ꯁꯥꯎꯔꯤꯗꯣ ꯑꯩꯗꯣ ꯏꯃꯨꯡ ꯃꯈꯩꯒ ꯆꯠꯄ ꯑꯣꯏꯕꯅꯤ ꯏꯃꯨꯡ ꯃꯈꯩꯒ ꯆꯠꯄ ꯑꯣꯏꯕꯅꯤꯅ ꯑꯍꯟꯁꯨ ꯌꯥꯎꯕꯅꯤꯅ ꯅꯣꯏꯗꯣ ꯇꯜꯂꯅꯤꯅ ꯍꯥꯏꯔꯒ ꯑꯩꯈꯣꯏ ꯃꯈꯩ ꯑꯃꯨꯛ ꯄꯨꯟꯅ ꯆꯠꯁꯦꯅ ꯑꯩꯁꯨ ꯅꯣꯏꯗ ꯍꯥꯏꯒꯦꯅ ꯈꯜꯂꯝꯃꯤꯅꯦ ꯇꯧꯔꯤꯁꯦ ꯑꯗꯨꯗꯨꯒꯤꯅꯤ ꯇꯧꯋꯦ ꯑꯗꯨ ꯅꯪꯗꯤ ꯀꯔꯝ ꯀꯥꯟꯗ ꯁꯪꯅꯤ ꯆꯠꯁꯦꯅ ꯍꯥꯏ ꯇꯔꯒꯗꯤ
ꯑꯩꯁꯦ ꯃꯊꯪ ꯃꯊꯪ ꯍꯞꯇꯥꯗꯤ ꯑꯗꯨꯝ ꯁꯪꯉ ꯑꯗ ꯅꯣꯏꯅ ꯁꯪꯗꯧꯕ ꯅꯨꯃꯤꯠ ꯑꯃ ꯍꯥꯏꯕ ꯆꯠꯂꯁꯤ ꯀꯩꯁꯨ ꯁꯥꯎꯗꯦꯗ ꯑꯩ ꯁꯨꯝ ꯅꯣꯏꯅ ꯍꯧꯔꯛꯑꯃꯗꯤ ꯄꯨꯂꯞ ꯆꯠꯃꯤꯟꯅꯅꯤꯅ ꯍꯥꯏꯕꯅꯦ ꯑꯗꯣ ꯑꯩꯈꯣꯏ ꯏꯃꯥꯟꯅꯕꯤ ꯃꯈꯩ ꯑꯣꯏꯅ ꯆꯠꯃꯤꯟꯅꯔꯁ ꯑꯗꯨꯅ ꯍꯦꯟꯅ ꯅꯨꯡꯉꯥꯏꯔꯅꯤ ꯑꯩꯈꯣꯏ ꯄꯨꯂꯞ ꯋꯥꯔꯤ ꯁꯥꯅꯔꯒ ꯑꯩꯈꯣꯏ ꯑꯁꯪꯕ ꯅꯨꯃꯤꯠ ꯑꯃ ꯍꯥꯏꯅ ꯈꯜꯂꯒ ꯀꯅꯥ ꯀꯅꯥ ꯀꯩ ꯀꯩ ꯇꯧꯕꯅꯣ ꯍꯥꯏꯔꯒ ꯆꯥꯛꯄꯨ ꯆꯥꯔꯁꯨ ꯑꯆꯥꯄꯣꯠ ꯈꯛꯇꯪꯕꯨ ꯆꯥꯕ ꯑꯣꯏꯔꯁꯨ ꯀꯔꯤ ꯀꯔꯤ ꯐꯅꯔꯛꯁꯦꯅ ꯋꯥꯔꯤꯗꯨ ꯐꯖꯅ ꯁꯥꯟꯅꯔꯒ ꯑꯩꯈꯣꯏ ꯃꯈꯩ ꯑꯣꯏꯅ ꯆꯠꯂꯁꯤ
ꯑꯩꯈꯣꯏ ꯑꯩꯈꯣꯏ ꯃꯈꯩ ꯑꯗꯨꯃꯥꯏꯅ ꯆꯠꯄꯅꯤ
ꯍꯜꯂꯣ ꯇꯥꯔꯤꯕꯣ ꯅꯪꯕꯣ ꯇꯥꯔꯤꯕꯣ ꯅꯪꯕꯣ
ꯆꯦ ꯆꯥꯛ ꯆꯥꯛ ꯆꯥꯅꯕꯅꯦ ꯑꯩ ꯍꯥꯏꯁꯦ ꯎꯍꯩ ꯋꯥꯍꯩ ꯄꯨꯔꯒ ꯆꯥꯕꯗ ꯌꯥꯝ ꯅꯨꯡꯉꯥꯏꯌꯦꯕ ꯍꯧꯖꯤꯛꯇꯤ ꯅꯨꯡꯁꯥꯁꯨ ꯁꯥꯕꯅꯤꯅꯀꯣ ꯑꯗꯒꯤ ꯃꯐꯝꯗꯨꯁꯨ ꯑꯩꯈꯣꯏꯒꯤ ꯎꯍꯩ ꯋꯥꯍꯩꯒꯨꯝꯕ ꯆꯥꯔꯒꯅ ꯍꯦꯟꯅ ꯄꯛꯅꯕ ꯃꯐꯝꯗꯣ ꯑꯗꯨꯃꯥꯏꯅ ꯎꯏꯌꯦ ꯑꯣꯏꯌꯦꯕ ꯍꯥꯏꯕꯗꯤ ꯍꯥꯏꯕꯗꯤ ꯁꯨꯝ ꯑꯩꯈꯣꯏ ꯊꯥꯎ ꯅꯨꯡ ꯆꯥꯕꯅꯤꯅ ꯀꯩꯅꯣꯗꯨꯁꯨ ꯎꯍꯩ ꯋꯥꯍꯩꯗꯨꯁꯨ ꯑꯗꯨꯝꯕꯗꯨꯁꯨ ꯆꯥꯅꯤꯡꯉꯤꯗꯅ ꯑꯆꯝꯕꯗꯨꯁꯨ ꯑꯗꯨꯅ ꯑꯩꯈꯣꯏꯒꯤ ꯐꯣꯇꯣ ꯀꯥꯞꯄꯒ ꯊꯝꯕ ꯇꯥꯔꯒꯁꯨ ꯎꯍꯩ ꯋꯥꯍꯩꯗꯨꯅ ꯌꯥꯝꯅ ꯐꯖꯍꯜꯂꯤꯗꯅ ꯃꯆꯨꯝ ꯃꯆꯨ ꯍꯧꯖꯤꯛꯇꯤ ꯇꯕꯨꯣ ꯈꯩꯅꯧ ꯑꯗꯒꯤ ꯩꯈꯥꯅ ꯄꯨꯔꯒ ꯆꯥꯁꯦꯕ ꯑꯗꯒꯤ ꯍꯩ ꯃꯍꯤꯗꯨꯁꯨ ꯑꯩꯈꯣꯏꯒꯤ ꯒ꯭ꯂꯥꯁꯇꯒ ꯐꯖꯅ ꯍꯩꯔꯒ ꯑꯗꯒꯤ ꯑꯩꯈꯣꯏꯒꯤ ꯕꯦꯠꯁꯤꯠ ꯃꯣꯝꯄꯥꯛ ꯐꯤꯗꯛꯇꯣ ꯐꯖꯅ ꯊꯥꯔꯦꯗꯅ ꯑꯉꯧꯕ ꯑꯣꯏꯔꯣ ꯐꯖꯕ ꯂꯩ ꯌꯦꯛꯄꯒꯗꯣ ꯊꯥꯔꯒ ꯑꯗꯨꯒꯤ ꯃꯊꯛꯇꯨꯗ ꯑꯩꯈꯣꯏꯒꯤ ꯆꯥꯅ ꯊꯛꯅꯕꯁꯨ ꯊꯝꯃꯒ ꯑꯩꯈꯣꯏ ꯃꯌꯥꯝ ꯐꯣꯇꯣꯒ ꯅꯝꯃꯒ ꯑꯗꯨꯃꯥꯏꯅ ꯇꯧꯁꯦ ꯑꯗꯒꯤ ꯃꯣꯏꯒꯤ ꯅꯥꯀꯟꯗ ꯂꯩꯕ ꯀꯩꯅꯣꯗꯣ ꯉꯥꯒꯤ ꯐꯥꯔꯝꯗꯣ ꯉꯥꯒꯤ ꯐꯥꯝ ꯍꯥꯏꯒꯗ꯭ꯔꯥ ꯃꯣꯏ ꯉꯥꯒꯤ ꯄꯨ ꯄꯨꯈꯤ꯭ ꯂꯩꯕ ꯉꯥꯗꯣ ꯑꯗꯨꯒꯤ ꯃꯇꯥꯏ ꯃꯇꯥꯏꯗꯁꯨ ꯅꯥꯄꯤꯒ ꯑꯁꯪꯕ ꯃꯌꯥꯝ ꯍꯧꯋꯦꯕ ꯑꯗꯨꯒꯤ ꯃꯇꯥꯏ ꯃꯇꯥꯏꯗꯁꯨ ꯎꯒ ꯊꯥꯔꯒꯀꯣ ꯑꯩꯈꯣꯏ ꯎꯔꯨꯝꯁꯨ ꯂꯥꯡꯉꯦꯕ ꯑꯗꯨꯒꯤ ꯃꯇꯥꯏꯗꯁꯨ ꯃꯤ ꯃꯌꯥꯝꯗ ꯆꯥꯅꯩꯑꯕ ꯍꯧꯖꯤꯛꯀꯤ ꯆꯥꯛ ꯌꯦꯟꯁꯥꯡꯒꯗꯣ ꯑꯗꯣ ꯑꯩꯈꯣꯏꯗꯤꯅꯦ ꯑꯩꯈꯣꯏꯅ ꯈꯔ ꯑꯗꯨ ꯍꯧꯖꯤꯛꯀꯤ ꯅꯨꯡꯉꯥꯏꯕ ꯃꯐꯝ ꯃꯈꯩ ꯑꯗꯨ ꯃꯤꯅ ꯂꯣꯏꯅ ꯐꯝꯃꯒ ꯂꯩꯔꯝꯃꯦꯕ ꯑꯗꯨꯗꯨꯅ ꯑꯩꯈꯣꯏ ꯃꯈꯩ ꯍꯌꯦꯡ ꯆꯠꯄꯗꯗꯤ ꯉꯨꯟꯅ ꯆꯠꯂꯒꯅꯦ ꯑꯩꯈꯣꯏ ꯃꯈꯩꯗꯣ ꯐꯖꯕ ꯃꯐꯝ ꯐꯪꯅꯕ ꯑꯗꯨꯃꯥꯏꯅ ꯇꯧꯁꯦ ꯇꯧꯔꯛꯁꯦ ꯑꯗꯨ ꯅꯪꯁꯨꯅꯦ ꯄꯥꯎ ꯀꯩꯀꯩꯗꯣ ꯀꯅꯥ ꯀꯅꯥꯅꯣ ꯈꯔ ꯐꯥꯎꯅꯔꯛꯑꯣ ꯑꯗꯨꯗꯨꯒꯅ ꯑꯩꯁꯨ ꯄꯥꯎꯕ ꯈꯔ ꯐ ꯑꯗꯨꯃꯥꯏꯅ ꯇꯧꯔꯒꯅꯦ ꯆꯠꯅꯕ ꯇꯧꯁꯦ
ꯍꯣꯏ ꯍꯣꯏ ꯐꯥꯎꯅꯔꯒꯦ ꯇꯔꯕ ꯁꯤꯒꯨꯝꯕꯗꯗꯤ ꯑꯩꯈꯣꯏꯔꯣꯝꯗ ꯌꯥꯝꯅ ꯍꯣꯡꯅ ꯌꯣꯜꯂꯤꯦ ꯑꯗꯨ ꯑꯩꯅ ꯑꯗꯨꯝ ꯂꯩꯒ ꯄꯔꯛꯑꯒꯦ ꯑꯩꯈꯣꯏꯗꯣꯝꯗꯅ ꯌꯥꯝꯅ ꯊꯥꯅꯕꯒꯤ ꯌꯥꯝꯅ ꯍꯣꯡꯉꯦ ꯑꯗꯣ ꯄꯥꯎ ꯍꯥꯟꯅ ꯐꯥꯎꯅꯈꯤꯁꯤ ꯑꯦ ꯄꯨꯂꯞ ꯂꯩꯅꯕ ꯍꯥꯏꯗꯤ ꯃꯌꯥꯝ ꯂꯩ ꯪꯁꯨ ꯄꯥꯝꯃꯣꯏꯗꯅ ꯑꯗꯨꯅ ꯃꯤ ꯃꯁꯤꯡ ꯃꯁꯤꯡꯗꯨꯣꯏ ꯌꯦ ꯂꯩꯕ ꯑꯣꯏꯅ ꯂꯩꯔꯛꯑꯒꯦ ꯅꯪꯁꯨ ꯀꯅꯥ ꯀꯅꯥꯅꯣ ꯄꯥꯎ ꯐꯥꯎꯅꯔꯣ ꯑꯗꯨꯒ ꯑꯩꯁꯨ ꯐꯥꯎꯅꯔꯛꯑꯒꯦ ꯃꯤ ꯀꯌꯥꯅꯣ ꯑꯗꯨꯁꯨꯗꯣ ꯏꯕꯥꯅꯤ ꯑꯃꯨꯛ ꯋꯥꯔꯤꯅꯤ ꯁꯥꯟꯅꯁꯦ
ꯍꯣꯏ ꯍꯣꯏ ꯄꯥꯎꯗꯨꯗꯣ ꯄꯥꯎꯗꯨꯁꯨ ꯐꯥꯎꯅꯔꯁꯦ ꯑꯗꯨꯃꯥꯏꯅ ꯑꯗꯨꯒ ꯅꯪꯅ ꯅꯣꯏꯔꯣꯝꯗꯒꯤ ꯇꯔꯕꯨꯖ ꯑꯗꯨꯃꯥꯏꯅ ꯄꯨꯔꯛꯄ ꯊꯣꯛꯄ ꯌꯥꯅꯤ ꯍꯥꯏꯗꯣ ꯑꯗꯨꯁꯨ ꯄꯨꯔꯛꯑꯣ ꯑꯗꯨꯗꯨꯒ ꯍꯩꯅꯧ ꯑꯃꯨꯟꯕꯗꯣ ꯍꯩꯅꯧ ꯑꯃꯨꯟꯕꯗꯨꯁꯨ ꯑꯩꯈꯣꯏꯒꯤ ꯍꯧꯋꯦꯕ ꯑꯗꯣ ꯑꯩꯈꯣꯏꯒꯤ ꯍꯩꯅꯧ ꯑꯃꯨꯟꯕꯗꯨꯣ ꯑꯩ ꯃꯁꯛꯁꯨ ꯌꯥꯝ ꯐꯖꯩꯑꯕ ꯍꯥꯎꯁꯨ ꯍꯥꯎꯋꯦꯕ ꯑꯩꯈꯣꯏꯒꯤ ꯍꯩꯅꯧ ꯑꯃꯨꯟꯕꯗꯣ ꯑꯗꯨ ꯄꯨꯔꯛꯑꯒ ꯑꯗꯨꯃꯥꯏꯅ ꯑꯩꯈꯣꯏ ꯃꯈꯩꯗꯨ ꯀꯔꯤ ꯀꯔꯤ ꯄꯨꯁꯤ ꯍꯥꯏꯔꯤꯅꯣ ꯑꯗꯒꯤ ꯆꯠꯄꯅ ꯒꯥꯔꯤ ꯀꯅꯥ ꯀꯅꯥꯒꯤ ꯒꯥꯔꯤ ꯄꯨꯔꯒ ꯆꯠꯁꯤ ꯍꯥꯏꯔꯤꯅꯣ ꯍꯥꯏꯕꯗꯣ ꯍꯥꯏꯅꯔꯒ ꯇꯧꯔꯁꯦ ꯐꯔꯦ ꯑꯗꯨꯗꯤ ꯑꯗꯣ ꯐꯥꯎꯅꯔꯁꯤ ꯈꯣꯡ ꯑꯁꯤ
ꯑ ꯑ ꯐꯔꯦ ꯐꯔꯦ ꯊꯝꯃꯒꯦ ꯐꯥꯎꯅꯔꯁꯤ ꯀꯣꯅ